ꯔꯦꯕꯤꯅꯥ
ꯀꯣꯜ ꯇꯣꯂ ꯀꯦꯒꯥꯏꯗꯅꯦ ꯅꯪꯁꯨꯍ
ꯑꯗꯨꯅꯦ ꯑꯩꯅ ꯍꯥꯏ ꯑꯗꯨꯅ ꯑꯩꯅ ꯐꯣꯟ ꯇꯧꯔ ꯍꯧꯔꯀꯥꯟꯗ ꯅꯤꯡꯁꯤꯡꯉꯑꯦ ꯍꯥꯏꯕ ꯕꯣꯏꯗꯨꯗ ꯅꯝꯕꯔꯗꯣ
ꯎꯝ ꯑꯩ ꯗꯤꯄꯤꯀꯥꯒꯥꯎꯖꯤꯗ ꯋꯥꯔꯤ ꯁꯥꯟꯅꯗ ꯉꯥꯏꯔ
ꯑꯗꯨꯩꯅ ꯍꯥꯏꯅꯤ ꯑꯩꯁꯦ ꯀꯌꯥꯗ ꯆꯥꯏꯅꯤ ꯌꯧꯅꯤ ꯀꯩꯝ ꯍꯥꯏꯩ ꯍꯥꯏꯍꯧꯗ꯭ꯦꯅꯦ ꯅꯪꯗꯣ ꯇꯣꯏꯦ ꯁ ꯆꯪꯉꯝꯃꯗꯤ ꯑꯩꯁꯦ ꯐꯣꯟꯁꯦ ꯃꯥꯡꯖꯗꯣꯏꯅꯦ ꯑꯃꯨꯛ
ꯎꯝ ꯁꯤ ꯍꯇꯕ ꯃꯥꯁꯦ ꯐꯣꯟ ꯄꯔꯥ ꯈꯔ ꯂꯧꯛꯇꯦꯕ ꯎ
ꯑꯣ
ꯃꯥ ꯃꯣꯏ ꯑꯍꯨꯝꯁꯦ ꯍꯧꯖꯤꯛ ꯌꯥꯗ꯭ꯔꯤꯕꯀꯣꯣ ꯐꯥꯏꯟ ꯇꯥꯛꯁ ꯁꯦꯝꯗ꯭ꯔꯤꯣ ꯄ꯭ꯂꯤꯠ ꯑꯣꯏꯗ꯭ꯔꯤ ꯍꯥꯏꯔꯦꯕ
ꯑꯣ ꯏꯆꯦꯅꯣ ꯃꯣꯏ ꯁꯦꯝꯗꯕꯗꯣ
ꯎꯝ
ꯇꯍ ꯂꯣ
ꯁꯦꯝꯃꯣ ꯍꯥꯏꯒꯗꯧꯕꯅꯦ ꯐꯣꯟ ꯄꯥꯏꯈꯠꯂꯛꯇꯦꯕ
ꯑ ꯃꯣꯏꯗꯨ ꯑꯗꯨꯝ ꯀꯩꯅꯣ ꯇꯧꯔ ꯌꯥꯕꯅꯦꯕ ꯑ ꯑꯩꯈꯣꯏꯁꯨ ꯏꯅꯥꯎꯄꯤꯒꯤ ꯑꯃ ꯇꯧꯍꯟꯕꯅꯦ ꯔꯦꯅꯨꯗ ꯀꯩꯅꯨꯗꯁꯨ ꯑꯣꯏꯒꯦꯔ ꯈꯤꯔ ꯍꯪꯉꯛꯑꯦ ꯍꯥꯏꯕꯅꯦꯕ ꯑꯗꯤꯒ ꯑꯣꯏꯕꯒꯤ ꯀꯥꯟꯅꯕ ꯀꯩꯅꯣ ꯍꯪꯉꯀꯥꯟꯗ ꯅꯪꯅ ꯃꯤ ꯈꯣꯝꯃꯛꯑꯣ ꯑꯗꯨꯒ ꯀꯥꯗꯣ ꯄꯤꯔꯛ ꯈ ꯈꯣꯠꯀꯦ ꯍꯥꯏꯕꯅꯦꯕ
ꯀ
ꯅ ꯅꯪꯅ ꯃꯤꯗꯣ ꯈꯣꯝꯃꯛꯛꯑꯣ ꯑꯗꯨꯒ ꯄ꯭ꯔꯣꯖꯦꯛꯇꯣ ꯃꯊꯪ ꯃꯊꯪ ꯄꯤꯔꯛꯀꯦ ꯑꯁꯨꯃꯥꯏꯅ ꯍꯥꯏꯔꯛꯄꯅꯦꯕ
ꯎꯝ
ꯑꯗꯨꯗꯒꯤ ꯃꯥꯗꯤ ꯑꯗꯨꯝ ꯈꯣꯝꯗꯤ ꯈꯣꯝꯗꯕꯅꯦ ꯑꯗꯨꯒ ꯏꯅꯥꯎꯄꯤ ꯑꯃꯁ ꯁꯣꯝꯗ ꯇꯧꯍꯟꯒꯦꯅ ꯃꯣꯏ ꯃꯅꯥꯎꯄꯤ ꯑꯃꯒ ꯑꯩꯈꯣꯏ ꯏꯅꯥꯎꯄꯥ ꯑꯒ ꯏꯅꯥꯎꯄꯤ ꯑꯩꯈꯣꯏ ꯀꯀꯥꯏ ꯃꯇꯥꯡꯒ ꯇꯧꯍꯟꯒꯦ ꯇꯧꯕꯅꯦ ꯏꯅꯥꯎꯄꯤ ꯏꯅꯥꯎꯄꯤꯗꯣ ꯍꯥꯞꯄꯣꯑꯣ ꯍꯥꯏꯈꯤꯕꯅꯤ ꯃꯥꯒꯤꯁꯨ ꯄ꯭ꯔꯣꯐꯥꯏꯟ ꯇꯥꯛꯁꯇꯨ ꯁꯦꯝꯗ꯭ꯔꯤꯑꯅ ꯍꯥꯄꯛꯇ꯭ꯔꯦ
ꯑꯩ ꯃꯣꯏ ꯑꯍꯨꯝ ꯌꯥꯗꯦ ꯌꯥꯗꯦ ꯅꯧꯗ ꯑꯩꯅ ꯏꯗ ꯊꯥ ꯆꯠꯈꯤꯕꯅꯦꯕ ꯃꯥꯅ ꯍꯥꯏꯌꯦꯕ ꯑꯗꯨꯗ ꯂꯣ ꯁꯦꯝꯃꯦ ꯑꯩꯅ ꯑꯗꯨꯒꯨꯝꯕ ꯑꯍꯨꯝꯁꯤꯗꯤ ꯔꯦꯖꯤꯁꯇꯔ ꯇꯧꯗ꯭ꯔꯤ ꯀꯝꯄ꯭ꯂꯤꯠ ꯑꯣꯏꯔꯣ ꯍꯥꯏꯌꯣ ꯇꯧꯔꯛꯏꯦꯕꯣ
ꯎꯝ ꯑꯣ ꯑꯩꯈꯣꯏꯉꯩꯗ ꯋꯥꯔꯤ ꯁꯥꯟꯅꯔꯝꯕ ꯑ ꯌꯕ ꯂ ꯍꯥꯏꯅꯕꯗꯨꯗ ꯑꯩꯅ ꯍꯣꯠꯅꯕ꯭ꯔ ꯀꯗ ꯑꯗꯨꯝ ꯅꯨꯡꯉꯥꯏꯇꯦꯅ ꯕꯣꯏ ꯑꯃ ꯄꯤꯒ ꯊꯟꯝꯕꯅꯦꯕ ꯑꯗꯨꯗꯣ ꯍꯦꯛ ꯅꯝꯃꯒ ꯇꯧꯁꯤꯟꯒꯅꯦ ꯍꯥꯏꯕꯗꯨ ꯇꯔ ꯀꯥꯟ ꯀꯌꯥ ꯇ ꯀꯃꯦꯥꯏ ꯌꯥꯨꯖ
ꯏꯪꯂꯤꯁꯁꯦ ꯑꯔꯥꯡꯕꯤ ꯌꯥꯝ ꯂꯣꯟꯅꯔꯦꯗ ꯑꯩꯗꯤꯒ ꯗꯤꯄꯤꯀꯥꯒ ꯑꯩ ꯇꯟꯐꯝ ꯌꯥꯎꯋꯦꯗ
ꯑꯁ ꯏꯆꯦ ꯂꯣꯜꯍꯧꯋꯣ ꯍꯥꯏꯗꯤ ꯄꯋꯥꯡ ꯉꯥꯡꯁ ꯑꯗꯨ ꯈꯔꯁꯨ ꯍꯩꯍꯧꯅꯕ
ꯎꯝ ꯁꯤ ꯊꯥꯗꯣꯛꯈ꯭ꯔꯦ ꯊꯥꯗꯣꯛꯈ꯭ꯔꯦꯗꯅ
ꯎꯝ ꯃꯥꯅꯦꯅꯦ ꯑꯗꯨꯝ ꯍꯥꯏꯗꯤ ꯑꯩꯈꯣꯏꯅ ꯑꯗꯨꯝ ꯑꯗꯨꯝ ꯏꯪꯂꯤꯁꯀꯨꯝꯕꯗꯤ ꯈꯔ ꯑꯗꯨꯝ ꯄ꯭ꯔꯦꯛꯇꯤꯁ ꯇꯧꯕ ꯑꯃꯨꯛ ꯆꯪꯉꯤꯗꯅ ꯑꯗꯨꯝ ꯍꯥꯡꯅꯕ ꯈꯣꯠꯄ ꯅꯨꯃꯤꯠ ꯈꯨꯗꯤꯡꯒꯤ ꯑꯈꯣꯏꯗꯤ ꯑꯗꯨꯝ ꯀꯨꯏꯔꯦ
ꯑꯩꯈꯣꯏꯁꯦ ꯄꯨꯔꯥ ꯁꯣꯜꯂꯕꯅꯤ
ꯎꯝ ꯃꯥꯅꯦ ꯁꯣꯜꯂꯦ ꯑꯩꯗꯤ ꯑꯁ ꯑꯩꯒꯤ ꯀꯩꯅꯣꯁꯤꯒ ꯏꯪꯂꯤꯁꯇꯤ ꯈꯔ ꯄꯥꯗꯗꯤ ꯌꯥꯔꯔꯣꯏ ꯍꯟꯗꯛꯇꯤ
ꯑꯩꯗꯤ ꯏꯁꯄꯣꯀꯟ ꯏꯪꯂꯤꯁ ꯇꯝꯕ ꯑꯣꯏꯅ ꯆꯠꯂꯁꯤꯔꯒ ꯐꯝꯖꯤꯜꯂꯛꯑꯦ ꯑꯗ ꯄꯔꯥ ꯃꯀꯣꯛꯇ ꯍꯧꯅ
ꯃꯥ ꯆꯠꯅꯤꯡꯉꯔꯨꯁꯦꯅ
ꯍꯣꯏ ꯆꯠꯅꯤꯡꯉꯦ ꯑꯩ ꯄ ꯄꯪꯒꯗꯦꯕꯪꯉꯁꯦ ꯉꯝꯅ ꯉꯝꯅꯕ ꯉꯥꯡꯕꯗꯨ ꯑꯣꯏ ꯂꯩꯔꯦꯕ ꯃꯌꯥ ꯅꯨꯄꯤ ꯑꯣꯏꯕꯩ ꯀꯥꯏꯗꯕꯩ ꯋꯥꯅꯦꯕ ꯋꯥ ꯉꯥꯡꯅꯕꯩ ꯋꯥꯅꯦꯕ
ꯑꯣ ꯈꯪꯗꯦ ꯈꯔ ꯂꯩꯔꯦ ꯆꯠꯃꯤꯟꯅꯁꯦ ꯄꯩꯁꯥꯒ ꯈꯔ ꯐꯪꯉꯀꯥꯟꯗꯁꯦ
ꯁꯠꯄ ꯊ ꯀꯥꯏ ꯆꯦ ꯑꯣꯂꯅ ꯌꯥꯎꯖꯤ
ꯅꯪ ꯑꯣꯟꯂꯥꯏꯟ ꯀꯗꯥꯥꯗ ꯌꯥꯎꯅꯤꯡ ꯃꯤꯅ ꯃꯣꯏ ꯌꯥꯝ ꯊꯥꯒꯠꯄꯅꯦ ꯔꯦꯠ ꯀꯥꯅ
ꯠꯇꯗꯅ ꯍ ꯍꯥꯏꯗꯤ ꯈꯔ ꯍꯥꯏꯗꯤ ꯖꯔꯝꯕꯗꯨꯣ ꯂꯣꯏ ꯄꯪꯈꯔꯦꯕ ꯀꯔꯤꯝ ꯉꯝꯅ ꯉꯝꯅꯕꯅꯦꯕ ꯑꯩ ꯍꯧꯖꯤꯛ ꯉꯥꯡꯉꯤꯗꯣ ꯃꯥ ꯑꯃ ꯑꯅ ꯑꯗꯨꯝ ꯏꯪꯂꯤꯁ ꯃꯦꯁꯦꯁꯀ ꯊꯥꯅꯩꯁꯦ ꯉꯝꯅ ꯉꯝꯅꯕꯅꯦꯕ ꯑꯗꯨꯝ ꯊꯥꯔꯤꯁꯦ ꯈꯪꯉꯕ ꯃꯔꯥꯡ ꯇꯨꯔꯥꯡꯕꯅꯦꯕ ꯊꯥꯔꯤ ꯃꯌꯥꯝ
ꯑ ꯏꯆꯦ ꯍꯔ ꯌꯥꯎꯔꯝꯃꯦ ꯠꯇ
ꯎꯝ
ꯑꯗꯨꯗ ꯑꯗꯨ ꯑꯗꯨ ꯏ ꯊꯤ ꯔꯠ ꯊꯣꯛ ꯄꯩ ꯁꯥꯥꯗꯤ ꯈꯔ ꯆꯥꯎꯕꯅꯦ ꯃꯣꯏꯒꯤꯅꯦ ꯑ ꯃꯈꯈꯥꯗꯂꯨ ꯂꯨꯄꯥ ꯂꯤꯁꯤꯡ ꯑꯍꯨꯝꯒ ꯆꯥꯝꯃꯉꯥ ꯂꯧꯔꯅꯦꯕꯀꯣ
ꯎꯝ ꯀꯃꯥꯏꯅ ꯇꯧꯒꯦꯕ ꯈꯔ ꯅꯪ ꯊꯤꯔꯛꯑꯣꯅꯦ ꯑꯗꯨꯝ ꯈꯔ ꯍꯣꯡꯕ ꯅꯪ ꯊꯤꯡꯅꯕ ꯍꯥꯏꯗꯤ ꯆꯝꯅꯁꯨ ꯂꯩꯌꯦ ꯑꯗꯨ ꯇꯧ
ꯑꯩ ꯍꯥꯏꯔꯒꯦ ꯑ ꯑꯗꯨꯒ ꯁꯤ ꯔꯦꯠꯀꯤ ꯍꯥꯏꯔꯛꯀꯦꯕꯀꯣ ꯅꯪ ꯑꯗꯨꯝ ꯀꯩꯀꯥꯗꯤ ꯅꯨꯡꯉꯥꯏꯒꯅꯦꯕꯀꯣ ꯑꯗꯨꯒꯅꯦ ꯃꯣꯏꯒꯤ ꯄꯩꯁꯥꯒꯤ ꯏꯁꯇ꯭ꯔꯛꯆꯔꯁꯦ ꯁꯨꯃꯥꯏꯅ ꯑꯣꯏꯌꯦꯕ ꯊꯥ ꯑꯃꯗ ꯅꯪꯅ ꯑꯍꯥꯟꯕ ꯌꯥꯎꯖꯕꯗ ꯂꯨꯄꯥ ꯂꯤꯁꯤꯡ ꯑꯍꯨꯝꯒ ꯆꯥꯝꯃꯉꯥ ꯑꯣꯏꯔꯅꯦꯕꯀꯣ ꯑꯗꯨꯒ ꯑꯅꯤꯔꯛ ꯁꯨꯕ ꯁꯥꯊꯥꯁꯦ ꯊꯥ ꯑꯁꯤꯅ ꯑꯅꯤ ꯆꯥꯝꯃꯉꯥ ꯑꯣꯏꯔꯅꯦꯕ ꯑꯗꯨꯒ ꯑꯍꯨꯝꯔꯨꯕ ꯑꯍꯨꯝꯂꯛ ꯁꯨꯕ ꯊꯥꯗꯅ ꯂꯨꯄꯥ ꯂꯤꯁꯤꯡ ꯑꯅꯤ ꯑꯃꯨꯛ ꯑꯣꯏꯔꯅꯦꯕ ꯃꯊꯪꯗꯅ ꯑꯃꯨꯛ ꯑꯃ ꯆꯥꯝꯃꯉꯥ ꯑꯣꯏꯔꯅꯤ ꯑꯃ ꯑꯃꯃ ꯑꯣꯏꯃꯥꯏ ꯍꯟꯊꯕ ꯑꯗꯨꯗ ꯑꯩꯈꯣꯏꯅ ꯑꯃꯨꯛ ꯀꯥꯏꯁꯤꯅ ꯊꯝ ꯍꯩꯍꯧꯕ ꯉꯝꯃꯗꯤ ꯄꯩꯁꯥꯗꯣ ꯃꯥꯡꯖꯗ꯭ꯔꯦ ꯁꯣꯏ ꯍꯩꯗ ꯇꯥꯔꯗꯤ ꯄꯩꯁꯥꯗꯣ ꯑꯗꯨꯝ ꯊꯥ ꯈꯨꯗꯤꯡꯒꯤ ꯑꯝ ꯊꯤꯗꯨ ꯅꯠꯇ꯭ꯔꯥ
ꯎꯝ
ꯑꯗꯨꯗꯤ ꯑꯃꯨꯛ ꯑꯩꯇꯅꯅ ꯇꯣꯛꯈ꯭ꯔꯦ ꯑꯗꯣ ꯄꯩꯁꯥ ꯂꯩꯇꯗꯅꯅ
ꯑꯗꯨ ꯐꯖꯅ
ꯑꯗꯨ
ꯏꯄꯥ ꯍꯥꯏꯁꯦ ꯀꯩꯅꯣ ꯇꯧꯕꯅꯦꯕ ꯃꯣꯏꯒꯤ ꯂꯦꯕꯦꯜ ꯀꯩꯀꯥ ꯈꯥꯏꯗꯣꯛꯄꯅꯦꯕ ꯂꯦꯕꯦꯜ ꯑꯍꯥꯟꯕꯒꯤ ꯂꯦꯕꯦꯜꯗꯨꯅ ꯒ꯭ꯔꯦꯃꯥꯔ ꯀꯩꯀꯥ ꯂꯣꯏ ꯇꯥꯅꯦꯦꯕ ꯑꯗꯨꯒ ꯑꯗꯨꯝ ꯃꯅꯤꯄꯨꯔꯗ ꯍꯥꯏꯔꯒ ꯏꯪꯂꯤꯁꯇꯒ ꯀꯩꯀꯥ ꯁꯦꯝꯍꯟꯕꯅꯦ ꯑꯗꯨꯒ ꯃꯣꯏ ꯑꯗꯨꯝ ꯃꯤ ꯑꯃꯒ ꯑꯃꯒ ꯋꯥꯔꯤ ꯁꯥꯟꯅꯍꯟꯕꯅꯦꯕ ꯏꯪꯂꯤꯁꯇ ꯑꯗꯨꯃꯥꯏꯅ ꯇꯧꯔꯅꯤ ꯑꯗꯨꯗꯣ ꯁꯨꯄꯔ ꯕꯦꯁꯁꯤꯠ ꯍꯥꯏꯕ ꯀꯩꯅꯣꯝ ꯀꯧꯕꯅꯦ ꯑꯗꯨ ꯃꯊꯪꯗ ꯑꯃꯨꯛ ꯃꯊꯪꯗ ꯑꯃꯨꯛ ꯂꯦꯚꯦꯜ ꯑꯃꯃꯨꯛ ꯀꯥꯍꯜꯂꯛꯒꯅ ꯑꯗꯨꯒ ꯑꯗꯨꯝ ꯃꯊꯪ ꯃꯊꯪ ꯁ ꯂꯦꯚꯦꯜ ꯀꯥꯗꯕ ꯍꯩꯇꯕꯒꯤ ꯒ꯭ꯔꯨꯞ ꯑꯃ ꯑꯗꯨꯝ ꯈ ꯈꯔ ꯍꯩꯔꯛꯄꯒꯤ ꯑꯃꯨꯛ ꯒ꯭ꯔꯨꯞ ꯑꯃ ꯈ ꯈ ꯌꯥꯝ ꯍꯩꯕꯒꯤ ꯄ꯭ꯔꯅꯥꯎꯟꯁꯤꯦꯁꯟ ꯀꯩꯀꯥꯒꯤ ꯑꯃꯨꯛꯀ ꯑꯃꯨꯛ ꯈꯥꯏꯗꯣꯛꯄꯅꯤ ꯃꯣꯏꯗ ꯑꯩ ꯄꯩꯁꯥꯗꯨꯣ ꯈꯔ ꯆꯥꯎꯋꯦꯅ ꯈꯜꯂꯤꯅꯦ
ꯎꯝ
ꯄꯤꯁꯇꯥꯏꯄꯦꯟ ꯐꯪꯉꯀꯥꯟꯗ ꯑꯃ ꯌꯦꯡꯉꯁꯦ ꯑꯣꯟꯂꯥꯏꯟ ꯇꯧꯕ ꯈꯔ ꯑ ꯍ
ꯌꯥꯎꯅꯤꯡ ꯄꯨꯔꯥ ꯄꯪꯉꯦ ꯎꯗ ꯇꯥꯕꯗ ꯑꯗꯨ ꯄꯪꯉꯦ ꯍꯥꯏꯕ
ꯃꯥꯅꯦ ꯑꯗꯨꯗ ꯃꯣꯏꯅ ꯑꯗꯨꯝ ꯍꯥꯏꯕ ꯀꯥꯟꯗ ꯑꯗꯨꯝ ꯑꯩꯈꯣꯏꯅ ꯑ ꯄꯪꯉꯤꯗꯣꯏꯁꯦ ꯀꯣꯏꯅ ꯇꯃꯤ ꯎꯗꯕꯩꯅꯦꯕ ꯁꯤꯅ ꯇꯥꯔꯦꯣ ꯀꯁꯨ ꯑꯃ ꯑꯣꯏꯕ ꯑꯩꯈꯣꯏ ꯆꯅꯕꯅꯤ ꯃꯣꯏ ꯑꯗꯨꯝ ꯑꯗꯨꯝ ꯀꯥꯎꯒꯅꯤ ꯑꯗꯨꯝ ꯄ꯭ꯔꯦꯛꯇꯤꯁ ꯇꯧ ꯑꯗꯨꯝ ꯍꯥꯏꯕꯅꯦ ꯃꯣꯏꯅ
ꯎꯝ ꯑꯗꯨꯏꯁꯨ ꯈꯤꯇꯪ ꯃꯥꯃꯤꯗꯤ ꯌꯥꯎꯍꯧꯧꯕꯗꯅ ꯀꯗꯩꯗꯤ ꯈꯪꯍꯧꯋꯤꯗꯅꯨꯏ ꯀꯩꯅꯣ ꯈꯩꯖꯔꯝꯕ ꯈꯔ ꯂꯣꯏ ꯃꯪ ꯃꯪꯖꯈ꯭ꯔꯦ
ꯎꯝ ꯑꯗꯨꯗꯒꯤ ꯑꯩꯈꯣꯏ ꯑꯗꯨꯝ ꯐꯥꯅꯤꯅ ꯃꯅꯤꯄꯨꯔꯤ ꯍꯥꯏꯔꯒ ꯑꯗꯨꯒꯨꯝꯕ ꯍꯥꯏ ꯐꯠꯇꯕꯁꯨ ꯄꯥꯝꯗꯦ ꯑꯗꯨꯝ ꯅꯠꯇ꯭ꯔꯤꯁꯦ ꯑꯅꯤ ꯃꯃꯥꯡꯗ ꯈꯤꯇꯪ ꯂꯩꯗꯅ ꯍꯩꯕꯗꯨ
ꯃꯥꯅꯦ ꯁꯝꯗ ꯑꯃꯁꯨ ꯑꯃꯁꯨ ꯂꯣꯏ ꯍꯩꯕꯤꯗꯣ
ꯍꯩꯕꯤꯔꯣ ꯑꯗꯨ ꯄꯥꯝꯃꯦ ꯍꯥꯏꯕ
ꯁꯤꯤꯗꯤ ꯍꯤꯟꯗꯤꯁꯨ ꯇꯝꯅꯤꯌꯦ ꯄꯀꯥꯅꯨꯡꯥꯏꯗꯤꯦ
ꯑꯩꯁꯨ ꯍꯤꯟꯗꯤꯁꯨ ꯇꯝꯅꯤꯡꯉꯦ ꯍꯤꯟꯗꯤꯗꯤ ꯄꯥ ꯈꯥꯒꯠ ꯭ꯔꯦ ꯑꯗꯨꯗꯨꯒ ꯍꯤꯟꯗꯤꯅ ꯑꯃꯨꯛꯀ ꯍꯦꯟꯅ ꯍꯩꯕꯤꯗ꯭ꯔꯦ
ꯑꯗꯨꯏꯁꯨ ꯇꯝꯒꯗꯕꯅꯦ ꯑꯗꯨꯝ ꯍꯩꯇ꯭ꯔꯤꯒꯗ ꯇꯝꯒꯗꯝꯅꯦ ꯑ ꯏꯪꯁꯇ ꯎꯗ ꯄꯥ ꯇꯥꯕꯔ ꯍꯥꯏꯕ
ꯈꯔ ꯈꯔ ꯀꯩꯅꯣ ꯇꯧꯔꯀꯥꯟꯗ ꯄꯩꯁꯥ ꯈꯤꯇꯪꯣꯡ ꯌꯦꯡꯁꯦ ꯑꯗꯨꯗꯨꯒ ꯌꯥꯎꯁꯦ ꯑꯗꯨꯒꯅꯦ ꯑꯥ ꯑꯗꯨꯒꯤ ꯌꯥꯎꯕꯒꯤ ꯅꯨꯡꯉꯥꯏꯕ ꯑꯃꯅꯅꯦꯁꯦ ꯃꯤ ꯑꯃꯒ ꯑꯃꯒꯗꯣ ꯅꯪꯒꯩꯒ ꯌꯥꯎꯃꯤꯟꯅ ꯇꯥꯔꯗꯤ ꯑꯩꯈꯣꯏꯅꯤ ꯋꯥꯏ ꯁꯥꯟꯅꯕ ꯀꯗ ꯑꯗꯨꯝ ꯀꯃꯨꯅꯤꯦ ꯑꯗꯨꯝ ꯍꯥꯏꯗꯤ ꯏꯪꯂꯤꯁꯇ ꯋꯥꯔꯤꯏ ꯁꯥꯟꯅꯔꯕꯅꯤꯅ ꯅꯨꯡꯉꯥꯏꯔꯅ ꯏꯃꯥꯟꯅꯕꯤꯗꯣ ꯑꯗꯨꯝ ꯇꯤꯟꯅꯔꯛꯄꯒꯤ ꯑꯩꯅ ꯈꯪꯒꯗꯕ ꯏꯊꯟꯗ ꯌꯥꯎ ꯇꯥꯔꯗꯤ ꯈꯪꯒꯗꯕꯗꯣ ꯑꯩ ꯈꯟꯗꯣꯛꯂꯤꯉ ꯇꯅꯦ ꯈ ꯈꯪꯅꯗꯕ ꯃꯤ ꯑꯃꯗꯨꯗꯤ ꯑꯩꯅ ꯋꯥꯔꯤ ꯁꯥꯟꯅꯖꯦ ꯆꯟ ꯄꯤꯌꯣꯗꯤ ꯀꯅꯥꯅ ꯌꯥꯔꯛꯀꯅꯤ ꯑꯗꯨꯗꯨꯅ ꯃꯤꯗꯣ ꯑꯅꯤꯒꯨꯝꯕ ꯁꯨ ꯇꯥꯔꯗꯤ ꯑꯗꯨꯝ ꯉꯥꯡꯅꯔꯁꯨ ꯈꯣꯠꯂꯁꯨ ꯑꯗꯨꯝ ꯀ꯭ꯂꯥꯁꯇꯣ ꯂꯣꯏꯔ ꯇꯥꯔꯁꯨ ꯑꯗꯨꯝ ꯋꯥ ꯁꯥꯟꯅꯕ ꯀꯥꯟꯗ ꯑꯗꯨꯝ
ꯀ ꯌꯥꯅꯤꯡꯉꯦ ꯑꯩ ꯑꯗꯣ
ꯎꯝ
ꯀꯗꯣ ꯏꯔ ꯀꯗ ꯁꯨ ꯍꯩꯔꯣꯏꯂꯣ
ꯎꯝ
ꯄꯨꯁꯄꯥ
ꯍꯥꯎ ꯇꯥꯏꯌꯦ ꯇꯥꯏꯌꯦ
ꯄ꯭ꯔꯣ
ꯇꯥꯏꯌꯦ ꯇꯥꯗ꯭ꯔꯣ ꯏꯆꯦ
ꯑ ꯇꯠꯄ
ꯑꯣ ꯑꯩꯗꯤ ꯇꯥꯏ ꯅꯪ ꯔꯦꯠꯀꯤ ꯀꯩꯅꯣꯝ ꯍꯥꯏꯔꯝꯕꯗꯣ
ꯎꯝ
ꯑꯗꯨꯗ ꯌꯥꯎꯅꯤꯡꯉꯦ ꯍꯥꯏꯔꯣꯅ
ꯑꯗꯨꯅ ꯐꯠꯇ꯭ꯔꯣ
ꯐꯩ ꯑꯗꯨꯁꯨ ꯑꯗꯨꯝ ꯅꯨꯡꯗꯤ ꯅꯨꯡꯉꯥꯏꯕꯅꯦ
ꯎꯝ
ꯀꯗꯤ ꯀꯨꯏꯗꯤ ꯀꯨꯏꯔꯦ ꯌꯥꯎꯈꯤꯕ ꯊꯥꯏꯅ ꯌꯥꯎꯒꯤꯈꯤꯕꯅꯦ ꯑꯩꯒꯤ ꯂꯣꯏꯁꯟꯗꯕꯤꯗꯤ ꯑꯗꯨꯝ ꯇꯣꯛꯈ꯭ꯔꯦꯕ
ꯑꯣ
ꯑꯩꯗ꯭ꯔꯣ ꯍ ꯑꯃꯨꯛ ꯀꯟꯇꯤꯟꯌꯨ ꯇꯧꯒꯦ ꯇ ꯇꯧꯒꯦ ꯍꯥꯏꯕ ꯃꯇꯝꯗ ꯑꯩꯗꯤ ꯑꯗꯨꯝ ꯂꯨꯄꯥ ꯂꯤꯁꯤꯡ ꯑꯃ ꯑꯗꯨꯝ ꯂꯧ ꯊꯕ ꯑꯗꯨ ꯑꯗꯨ ꯑꯩꯗꯣ ꯌꯦꯡꯒꯅꯤ ꯃꯑꯣꯡꯗꯣ ꯑꯗꯨ ꯑꯁ ꯑꯩ ꯑꯗꯨꯝ ꯏꯁꯥꯅ ꯈꯔ ꯑꯗꯨꯝ ꯍꯣꯠꯅꯖꯔꯒꯦꯅ ꯑꯃꯨꯛ ꯈꯠꯂꯛꯄ ꯄ ꯊꯥ ꯃꯨꯛ ꯌꯥꯝ ꯃꯥꯡꯍꯟꯅꯤꯡꯗ꯭ꯔꯕ ꯍꯥꯏꯗꯤ ꯃꯣꯏ ꯑꯗꯨꯝ ꯄ꯭ꯔꯦꯛꯇꯤꯁ ꯇꯧ ꯍꯥꯏꯔ ꯚꯤꯗꯤꯑꯣꯒꯨꯝꯕ ꯈꯔ ꯑꯣꯏꯅ ꯌꯦꯡꯉꯁꯤ ꯁꯤꯔ ꯑꯃꯨꯛ ꯈꯜꯂꯦ
ꯎꯝ ꯍꯗ ꯑꯃꯨꯛꯇꯪ ꯌꯥꯎꯅꯤꯡꯕ ꯅꯪꯅ ꯌꯥꯎꯔꯕꯅꯤꯅ ꯌꯥꯎꯗꯁꯨ ꯌꯥꯔꯦ ꯍꯥꯏꯕꯒꯤ ꯂꯦꯚꯦꯜꯗꯣ ꯈꯪꯉꯦꯗꯅ
ꯎꯝ
ꯑꯩꯅ ꯑꯩꯅ ꯑꯃꯛꯇꯪ ꯇ꯭ꯔꯥꯏꯅꯤꯡꯕ
ꯑꯣ ꯌꯥꯏꯌꯦꯦ ꯌꯥꯎꯔꯁꯨ ꯑꯝ ꯅꯨꯡꯉꯥꯏꯕꯅꯦ ꯅꯨꯡꯉꯥꯏꯕꯗꯤ ꯑꯍꯟꯒ ꯌꯥꯝ ꯌꯥꯎꯕꯅꯦ ꯄꯨꯂꯤꯁ ꯑꯣꯏꯕ ꯃꯤꯒ ꯌꯥꯝ ꯌꯥꯎꯕꯅꯦ ꯑꯍꯟ ꯑꯗꯨꯗꯒꯤ ꯃꯣꯏꯒ ꯑꯗꯒꯤ ꯑꯍꯟꯟꯅꯨꯕꯤ ꯀꯩꯀꯥꯒ ꯌꯥꯎꯋꯦ ꯈꯪꯉꯕ꯭ꯔꯥ ꯑꯥ ꯍꯅꯕꯤꯔ ꯀꯥꯒ ꯌꯥꯎꯋꯤ ꯑꯗꯨꯒ ꯃꯣꯏꯒꯗ ꯑꯗꯨꯝ ꯄꯤꯌꯔ ꯄꯤꯔꯒ ꯁꯦꯝꯃ ꯀꯥꯟꯗꯗꯤ ꯔ ꯀꯩ ꯇꯧꯅꯍꯜꯂꯦꯕꯀꯣ ꯌꯥ ꯑꯣꯕꯅꯦ
ꯑꯦꯗꯤꯗ ꯇꯅꯤꯡ ꯃꯄꯥꯔꯝ ꯆꯔꯦꯗꯅ
ꯑꯥ
ꯎꯝ ꯃꯤ ꯃꯁꯛ ꯇ ꯈꯪꯅꯗ ꯑꯗꯨ ꯂꯣꯟꯊ ꯂꯩꯕ
ꯍꯣꯏ ꯄ ꯑꯥ ꯍꯩꯅꯤ ꯍꯩꯅꯤ ꯍꯥꯏꯗꯤ ꯑꯗꯨꯝ ꯉꯝꯅꯕ ꯂꯧꯔꯛꯁꯨ ꯅꯠꯇ꯭ꯔꯅꯦ ꯂꯥꯡꯒꯦꯔꯥ ꯆꯨꯝꯒꯦꯔ
ꯑꯗꯨ ꯅꯨꯡꯉꯥꯏꯔꯅꯦꯕ
ꯍ ꯑꯗꯨꯅꯦ ꯌꯥꯝ ꯅꯨꯡꯉꯥꯏ ꯑꯗꯨꯅꯤ ꯍꯥꯏꯗꯤ ꯑꯗꯨꯝ ꯑꯗꯨꯗ ꯈꯔꯗ ꯑꯗꯨꯝ ꯍꯥꯏꯔꯛꯄ ꯀꯅꯦꯕ ꯍꯩ ꯅꯝꯐꯨ ꯅꯝꯐꯨꯗ ꯉꯥꯡꯉꯅꯤ ꯂꯥꯡꯒꯦꯔꯥ ꯁꯨꯝꯒꯦꯔꯥ ꯑꯩꯈꯣꯏꯗꯤ ꯑꯗꯨꯝ ꯐꯥꯖꯤꯟꯈ꯭ꯔꯦ ꯍꯥꯏꯕ ꯑꯗꯨꯗꯨꯅ ꯄꯥꯁꯨ ꯄꯥꯗ꯭ꯔꯦ ꯉꯥꯡꯁꯨ ꯉꯥꯡꯗ꯭ꯔꯦ ꯐꯥꯁꯨ ꯐꯥꯖꯤꯟꯈ꯭ꯔꯦ ꯑꯗꯨꯅ ꯑꯦ ꯍꯥꯏꯗꯤ ꯑꯩꯈꯣꯏꯅ ꯑꯃ ꯉꯥꯡꯊꯣꯛꯄꯁꯦ ꯑꯗꯨꯝ ꯁꯣꯏꯔꯝ ꯊꯣꯛ ꯃꯥꯟꯥꯟꯗ꯭ꯔꯣ ꯑ ꯍꯣꯏ ꯍꯣꯏ ꯁꯤꯁꯨ ꯂꯣꯛꯇꯨ ꯐꯠꯇ꯭ꯔꯤꯕ ꯃꯥꯜꯂꯦ
ꯐꯠꯇ꯭ꯔꯤ ꯐꯠꯇ꯭꯭ꯔꯦ ꯑꯩ ꯅ ꯀꯥꯟ
ꯍꯣꯏ ꯍꯣꯏ ꯏꯆꯦ ꯍꯤꯗꯥꯛ ꯀꯥ ꯀꯛꯆꯜꯂꯣ ꯑꯗꯨꯗꯤ ꯉꯁꯤꯒꯤꯗꯤ ꯊꯝꯃꯒꯦ
ꯍꯣꯏ ꯍꯣꯏ ꯎꯝ